ꯍꯥ ꯅꯣꯏ ꯍꯩꯅꯧꯗꯣ ꯀꯣꯂꯦꯖꯀꯤꯗꯣ
ꯎꯝ
ꯒꯦꯠ ꯑꯗꯨꯝ ꯍꯥꯡꯕꯔꯣ
ꯎꯝ ꯑꯗꯨꯝ ꯍꯥꯡꯉꯦ ꯑꯗꯨꯝ ꯅꯨꯃꯤꯗꯥꯡꯗꯁꯨ ꯑꯌꯨꯛ ꯅꯨꯡꯊꯤꯜ ꯑꯗꯨꯝ ꯍꯥꯡꯉꯦ ꯒꯦꯠ
ꯅꯪ ꯆꯥꯅꯤꯡꯉꯗꯤ ꯅꯣꯡꯃ ꯑꯍꯝ ꯀꯣꯏꯔꯛꯑꯣ
ꯑꯗꯨꯒ ꯍꯦꯛꯄ ꯆꯠꯁꯦ ꯑꯗꯨ ꯍꯧꯖꯤꯛꯀꯥꯟ ꯈꯔ ꯃꯨꯜꯂꯦꯕ ꯍꯧꯖꯤꯛ ꯀꯥꯟꯗꯤꯀꯣ
ꯎꯝ
ꯃꯨꯟꯕꯒꯤ ꯂꯣꯏꯅ ꯇꯥꯔꯦ ꯃꯈꯥꯗ ꯑꯗꯨꯒꯤ ꯈꯪꯗꯦꯅꯦ ꯂꯩꯕ꯭ꯔꯥ ꯂꯩꯇꯕ꯭ꯔꯥ ꯑꯩ ꯍꯪꯕꯤꯒꯦ
ꯍꯣꯏ ꯀ꯭ꯋꯥꯇꯥꯔꯗ ꯂꯩꯕꯁꯤꯡꯗꯤ ꯃꯣꯏꯅ ꯆꯥꯕ ꯃꯥꯜꯂꯦ ꯈꯔꯗꯤ
ꯄꯥꯝꯕꯤꯗ ꯅꯦꯝꯕ꯭ꯔꯥ ꯋꯥꯕ꯭ꯔꯣ
ꯑ ꯋꯥꯏꯌꯦ ꯆꯩꯩꯅ ꯀꯟꯕꯅꯦ ꯎꯝ ꯀꯥꯕ ꯍꯩꯔꯗꯤ ꯀꯥꯕ ꯌꯥꯏꯌꯦ ꯌꯥꯝ ꯌꯥꯝ ꯆꯥꯎꯋꯦ ꯄꯥꯝꯕꯤꯗꯣ ꯑꯁ ꯃꯤꯒꯤ ꯃꯤ ꯌꯨꯝ ꯑꯇꯣꯞꯄꯒꯤꯗꯤ ꯃꯌꯥꯝ ꯃꯌꯥꯝ ꯍꯧꯋꯦ ꯍꯦ ꯍꯦꯛꯑꯒ ꯆꯥꯕꯁꯨ ꯌꯥꯗꯦ
ꯑꯅꯤꯗꯨꯕꯨꯖꯨ ꯌꯥ
ꯎꯝ ꯀꯔꯤꯒꯤꯔꯥ ꯀꯣ ꯃꯣꯏꯁꯨ ꯆꯥꯗꯦ ꯑꯩꯈꯣꯏꯒꯤꯁꯨ ꯄꯤꯗꯦ
ꯑꯑꯣꯏ ꯑꯗꯨꯝ ꯊꯝꯂ ꯂꯩꯔꯅꯤ
ꯑꯗꯨꯝ ꯊꯝꯃꯒ ꯑꯦꯗꯚꯔꯇꯥꯏꯁ ꯇꯧꯔ
ꯑꯍꯣꯏ
ꯅꯣꯡꯃ ꯍꯨꯔꯥꯜꯂꯨ ꯍꯥꯏꯕ ꯃꯥꯜꯂꯦ ꯃꯣꯏꯒꯤꯗꯣ
ꯍꯨꯔꯥꯟꯕꯅ ꯍꯥꯥꯎ
ꯎꯝ ꯎꯝꯀꯁꯨ ꯀꯤꯕ ꯍꯨꯔꯥꯟꯕꯗꯣ ꯀꯦꯃꯦꯔꯥ ꯊꯝꯕꯒꯤꯀꯣ
ꯑꯣ ꯅꯨꯡꯉꯥꯏꯇꯦꯕ
ꯍꯣꯏ ꯅꯨꯡꯉꯥꯏꯇꯦꯕ ꯑꯩꯈꯣꯏ ꯁꯛꯇꯣ ꯎꯒꯅꯤꯕ
ꯑꯁꯤꯗ ꯊꯥꯕ ꯈꯣꯏꯗꯤ ꯑꯁ ꯍꯩꯅꯧꯗꯤ ꯐꯖꯅ ꯍꯧꯋꯦ
ꯀꯩ ꯌꯥꯝ ꯆꯥꯎꯁꯨ ꯆꯥꯎꯋꯦ ꯃꯁꯛꯁꯨ ꯐꯖꯩꯌꯦ ꯃꯤꯅ ꯌꯥꯝ ꯌꯦꯡꯕꯤꯕꯒꯤꯀꯣ ꯃꯣꯏꯗꯣ ꯁꯤꯔꯅꯤ ꯄꯥꯝꯕꯤꯗꯣ ꯌꯣꯜꯂꯁꯨ ꯌꯣꯟꯗꯦ ꯀꯔꯤꯔꯥ
ꯑꯖꯨꯃ ꯃꯣꯏꯁꯨ ꯆꯥꯅꯤꯡꯗꯕꯩ ꯃꯥꯜꯂ ꯈꯪꯗꯦ ꯑꯗꯨꯝ
ꯎꯝ ꯃꯣꯏ ꯆꯠꯅꯤꯡꯗꯗꯤ ꯈꯔ ꯄꯤꯔꯛꯑꯣ ꯍꯥꯏꯕ ꯅꯠꯇ꯭ꯔꯥ
ꯈꯪꯗꯔꯦ ꯀꯔꯤꯒꯤꯔꯥ ꯍꯩꯁꯨ ꯆꯥꯅꯤꯡꯉꯦ ꯑꯗꯣ ꯍꯩ ꯃꯔꯛ ꯃꯔꯛꯇꯗꯤ ꯌꯥꯝ ꯆꯥꯅꯤꯡꯕ ꯄꯣꯛꯑꯦ ꯍꯩꯀ꯭ꯔꯨꯁꯨ ꯆꯥꯅꯤꯡꯉꯦꯀꯣ
ꯎꯝ ꯍꯟꯗꯛꯇꯤ ꯑꯁ ꯃꯔꯛ ꯃꯔꯛꯇ ꯍꯩꯅ ꯑꯁ ꯉꯔꯥꯡ ꯅꯍꯥꯟꯅ ꯑꯩ ꯍꯩ ꯌꯥꯝ ꯆꯥꯅꯤꯡꯕꯅꯦ ꯑꯩꯁ
ꯍꯩꯀ꯭ꯔꯨꯗꯤ ꯏꯁꯀꯤꯟꯒꯤ ꯐꯩꯌꯦ ꯍꯥꯏꯌꯦ
ꯑꯩ ꯍꯣꯔꯦꯟ ꯈꯔ ꯂꯧꯒꯦ ꯑꯁ ꯍꯩꯒ꯭ꯔꯨꯗꯤ ꯌꯥꯝ ꯇꯥꯡꯗꯕꯅꯦꯗ
ꯌꯥꯝ ꯆꯥꯕ ꯎꯝ ꯀꯨꯟ ꯇꯔꯥ ꯀꯨꯟꯒꯤ ꯌꯥꯝ ꯆꯥꯕꯁꯨ ꯉꯝꯗꯦꯕ ꯅꯨꯃꯤꯠ ꯑꯃꯗ ꯑꯃ ꯑꯅꯤ ꯑꯃ ꯑꯅꯤ ꯀꯣ
ꯎꯝ ꯁꯨꯔꯒ ꯍꯥꯎꯕꯅꯦ
ꯎꯝ
ꯆꯝꯄ꯭ꯔꯥꯗꯤꯁ ꯆꯥꯕ ꯉꯝꯗꯦ ꯆꯝꯄ꯭ꯔꯥꯗꯤ ꯃꯍꯤ ꯑꯣꯏꯅ ꯊꯛꯑꯦ ꯑꯩꯗꯤ
ꯅꯍꯥ ꯑꯩ ꯍꯩꯅꯧ ꯆꯥꯎꯕ ꯆꯠꯂꯦ ꯍꯥꯏꯕꯗꯣ ꯑꯗꯨꯗ ꯆꯝꯄ꯭ꯔꯥ ꯑꯅꯤ ꯍꯦꯛꯂꯥꯛꯄꯅꯦꯕ
ꯎꯝ
ꯌꯥꯝ ꯆꯥꯎꯗꯦ
ꯑꯣ ꯃꯍꯤ ꯌꯥꯝꯕꯔꯣ
ꯃꯍꯤ ꯂꯩꯇ꯭ꯔꯤꯗ ꯈꯤꯇꯪ ꯈꯤꯇꯪ ꯂꯩꯌꯦ
ꯎꯝ
ꯌꯥꯝꯗꯤ ꯁꯤꯟꯗ꯭ꯔꯤ ꯅꯧꯕꯅꯤꯅꯀꯣ
ꯎꯝ ꯎꯝ ꯆꯞꯄꯔꯥ ꯆꯝꯄ꯭ꯔꯥꯒ ꯃꯣꯔꯣꯛꯀ ꯇꯧꯔꯒ ꯆꯥꯕꯗꯨꯁꯨ ꯍꯥꯎꯕꯅꯦ ꯀꯩ ꯀꯩꯅꯣ ꯌꯥꯝ ꯆꯥꯅꯤꯡꯉꯦꯗ ꯍꯧꯖꯤꯛꯀꯥꯟꯁꯦ ꯍꯩꯒꯨꯝꯕꯁꯨ ꯆꯥꯅꯤꯡꯉꯤ
ꯎꯝ ꯊ ꯥ ꯑꯁ ꯁꯟ ꯁꯥꯗꯣ ꯌꯥꯝ ꯆꯥꯅꯤꯡꯉꯦ ꯍꯥꯏꯕ ꯃꯅꯨꯡ ꯁꯥꯗꯣ
ꯑꯩꯁꯨ ꯅꯍꯥꯗꯣ ꯆꯥꯅꯤꯡꯉꯦ ꯍꯥꯏꯕꯅꯦ ꯑꯩꯅ ꯑꯁ ꯨꯀ ꯇꯨꯝꯕ ꯅꯨꯡꯉꯥꯏ ꯍꯟꯖꯤꯟ ꯍꯟꯖꯤꯟ ꯆꯥꯔꯗꯤꯀꯣ
ꯎꯝ
ꯂꯩꯇꯕꯒꯤ ꯂꯩꯇꯕꯗꯤ ꯑꯗꯨꯝ ꯆꯥꯅꯤꯡꯕ ꯂꯩꯔꯗꯤ ꯑꯃꯨꯛꯀ ꯌꯥꯝ ꯆꯥꯅꯤꯡ ꯗꯦ
ꯁꯟꯗꯤ ꯁꯤꯗꯗꯤ ꯌꯥꯝ ꯌꯣꯟꯗꯦꯕ ꯑꯣꯛꯀ ꯕꯣꯏꯂꯔꯗꯤ ꯌꯥꯝ ꯌꯥꯝ ꯌꯦꯜꯂꯦ
ꯑꯣꯛꯒꯤ ꯃꯅꯨꯡꯁꯥꯁꯨ ꯍꯥꯎꯔꯝꯃꯅꯤ ꯀꯩꯅꯣ
ꯍꯥꯎꯕꯅꯦ ꯃꯔꯤꯟꯗꯨꯗꯤꯀꯣ ꯊꯣꯡꯕ ꯍꯩꯇꯗꯤ ꯅꯝꯊꯤꯌꯦꯀꯣ
ꯎꯝ ꯑꯗꯣ ꯃꯣꯏꯗꯤ ꯎꯝ ꯎꯨꯕꯅꯥ ꯃꯅꯥꯒꯨꯝꯕ ꯆꯝꯄ꯭ꯔꯥ ꯃꯅꯥꯒꯨꯝꯕ ꯍꯥꯞꯄꯗꯥꯏꯅꯦ
ꯗꯅꯤꯡꯉꯥꯏꯔꯣ ꯑꯣ ꯁꯤꯗ ꯍꯣꯇꯦꯜꯗꯗꯤ ꯑꯥ ꯀꯩꯅꯣꯒꯤꯗꯗꯤ ꯍꯥꯎꯋꯦ ꯑꯗꯨꯝ ꯑꯗꯨꯒꯨ ꯌꯥꯝ ꯈꯤꯇꯪ ꯈꯤꯇꯪ ꯄꯤꯌꯦꯕ ꯃꯅꯨꯡꯁꯥꯗꯤ
ꯆꯥꯝꯃꯥꯒꯤ ꯂꯥꯏꯔꯁꯨ ꯑꯁ ꯆꯥꯕ ꯀꯣꯟꯅꯗꯕ ꯑꯍꯤꯍꯤ
ꯍꯨꯝ
ꯅꯥꯍꯥꯟ ꯑꯩ ꯃꯅꯨꯡꯁ ꯆꯥꯅꯤꯡꯉꯒ ꯂꯩꯕꯅꯦꯕ ꯈꯤꯇꯪ ꯄꯤꯕꯋꯥꯅꯦ
ꯑꯗꯨꯋꯥꯏꯗꯗꯤ ꯇꯥꯡꯉꯝꯒꯅꯤ
ꯂꯩꯔꯒ ꯀꯦꯖꯤ ꯇꯪꯈꯥꯏꯗ ꯇꯨ ꯐꯤꯐꯇꯤꯒꯤꯗꯣ
ꯎꯝ
ꯍꯜꯂꯣ ꯍꯜꯂꯣ
ꯇꯥꯏꯌꯦ
ꯎꯝ ꯎꯝ ꯇꯠꯄ ꯅꯦꯠꯋꯥꯛꯇꯣ
ꯑꯣ ꯇꯞꯅ ꯇꯝꯅ ꯇꯥꯔꯛꯀꯅꯦ ꯃꯨꯛ
ꯅꯪꯅ ꯇꯞꯅ ꯍꯥꯏꯕꯒꯤ ꯃꯥꯂꯦ
ꯑꯩ ꯌꯥꯝ ꯀꯟꯅ ꯉꯥꯡꯉꯤꯅꯤ ꯀꯩꯅꯣ
ꯎꯝ ꯅꯪ ꯋꯥ ꯉꯥꯡꯕꯗꯣ ꯁꯂꯣ ꯃꯣꯁꯟꯅꯦꯕ
ꯑꯁ ꯑꯗꯨꯗꯤ ꯌꯥꯔꯔꯣꯏ ꯍꯦ
ꯎꯝ ꯑꯩꯁꯨ ꯅꯪꯅ ꯉꯥꯡꯕꯁꯤ ꯆꯥꯎꯅ ꯉꯥꯡꯉꯗꯤ ꯌꯥꯝ ꯇꯞꯄꯅꯦ
ꯑꯣꯏꯕꯔꯣ
ꯑꯣꯌꯦ
ꯍꯧꯖꯤꯛ ꯃꯤꯡꯒꯣꯗꯣ ꯍꯩꯅꯧꯗꯣ ꯑꯁ ꯃꯣꯔꯣꯛ ꯃꯦꯠꯂꯒ ꯑꯩꯁ ꯆꯥꯅꯤꯡꯉꯦꯁ
ꯑꯗꯨ ꯌꯥꯝ ꯆꯥꯎ ꯆꯥꯎꯅ ꯆꯥꯔꯗꯤ ꯑ ꯍꯩꯇꯦ ꯑꯃ ꯈꯣꯠꯂꯒ ꯆꯥꯕꯗꯣ
ꯑꯥꯎ
ꯈꯣꯠꯇꯧꯑꯣ ꯑꯗꯨꯃꯥꯏꯅ ꯆꯥꯔꯒ ꯃꯍꯤꯒ ꯊꯣꯛꯑꯒ ꯇꯧꯕꯗꯨꯗꯤ ꯌꯥꯝ ꯆꯥꯕ ꯉꯝꯃꯦꯀꯣ
ꯑꯁ
ꯑꯗꯨ ꯑꯣꯏꯔꯁꯨ ꯈꯣꯠꯇꯕꯤꯗ ꯃꯆꯥ ꯃꯆꯥ ꯁꯣꯏꯗꯣꯛꯑꯒ ꯍꯥꯎꯕꯅꯦ
ꯑꯩ ꯑꯁ
ꯑꯗꯨ ꯀꯔꯤ ꯍꯩ ꯑꯃ ꯑ ꯅꯣꯕꯥꯞ ꯅꯣꯕꯥꯞꯇꯤ ꯑꯥ ꯀꯥꯂꯦꯟ ꯅꯠꯇꯦ ꯀꯥꯂꯦꯟ ꯅꯠꯇꯕꯗ ꯍꯧꯋꯦꯀꯣ
ꯎꯝ ꯍꯧꯃꯥꯜ
ꯑꯣ ꯍꯧꯖꯤꯛꯀꯥꯟꯗꯤ ꯎꯗ꯭ꯔꯦꯕ ꯅꯣꯕꯥꯞꯗꯤ
ꯃꯇꯝ ꯑꯣꯏꯔꯝ ꯅꯨ ꯅꯨꯕꯥꯞꯇꯤ ꯏꯪꯕꯗ ꯍꯥꯎꯕꯅꯦ ꯅꯨꯡꯁꯥ ꯌꯥꯏꯔꯒ ꯆꯥꯕꯗꯀꯣ
ꯑꯗꯣ ꯋꯤꯟꯇꯔꯒꯤ ꯁꯤꯖꯟꯗ ꯄꯥꯟꯕ ꯍꯧꯔꯝꯗꯧ ꯃꯦꯜꯂꯦ ꯑꯧ ꯑꯒꯁ ꯁꯦꯞꯇꯦꯝꯕꯔ ꯑꯣꯛꯇꯣꯕꯔ ꯅꯣꯕꯦꯝꯕꯔ ꯗꯤꯁꯦꯝꯕꯔꯗꯗꯤ ꯆꯥꯔꯦꯗꯅ ꯆꯥꯕ꯭ꯔꯣ
ꯆꯥꯏ ꯆꯥꯕ ꯌꯥꯔꯦ ꯖꯅꯋꯥꯔꯤꯗꯗꯤ ꯑꯗꯨꯝ ꯆꯥꯔꯦ ꯆꯥꯛ ꯆꯥꯕ ꯂꯣꯏꯔꯒꯀꯣ ꯐꯝꯃꯒ ꯑꯁ ꯍꯥꯎꯕꯅꯦ ꯑꯗꯨꯁꯨ ꯑꯗꯨꯗꯣ ꯆꯥꯔꯦ ꯍꯩ ꯑꯊꯨꯝꯕꯗꯤ ꯌꯥꯝ ꯆꯥꯅꯤꯡꯗꯦꯗ ꯀꯣ
ꯑꯣ ꯁꯤꯟꯕꯅ ꯍꯦꯟ
ꯎꯝ ꯑꯦꯄꯥꯜꯒꯨꯝꯕꯗꯤ ꯇꯜꯂꯦꯕꯣ ꯑꯁ ꯑꯦꯄꯜꯁꯨ ꯇꯥꯡꯕꯅꯦꯍꯦ ꯍꯛꯆꯥꯡꯁꯦ ꯐꯕ ꯃꯥꯜꯂꯦ ꯎꯝ
ꯅꯍꯥꯟ ꯑꯩꯅ ꯇꯪꯈꯥꯏ ꯄꯋꯥꯔ ꯄꯋꯥꯔ ꯇꯪꯈꯥꯏꯔ ꯂꯧꯕꯗ ꯑꯍꯨꯝ ꯈꯛꯇꯅꯦ ꯈꯔ ꯇꯥꯡꯕꯗꯣ ꯈꯔ ꯆꯥꯎꯇꯥꯛ ꯇꯧꯕꯗꯣ ꯆꯥꯃꯒꯤ ꯅꯠꯇꯕꯗꯣ
ꯎꯝ ꯎꯝ
ꯈꯔ ꯍꯥꯎꯕꯗꯣ ꯇꯨꯍꯟꯗ꯭ꯔꯦꯠꯀꯤ ꯑꯍꯨꯝ ꯈꯛꯇ ꯑꯣꯏꯅꯤ
ꯎꯝ ꯀꯩꯅꯣꯅꯦ ꯀꯦꯖꯤꯗ ꯂꯨꯄꯥ ꯆꯥꯃ꯭ꯔꯤ ꯄꯤꯕꯅꯦ
ꯑꯣ ꯅꯪꯁꯨ ꯂꯩꯕ꯭ꯔꯣ
ꯑꯥ ꯂꯩꯥꯇꯦꯗ ꯑꯗꯨꯒꯨꯝꯕ ꯂꯩꯕ ꯑꯁ ꯑꯩ ꯎꯝ ꯆꯥꯅꯤꯡꯗꯦ ꯑꯩ ꯀꯩ ꯃꯔꯛ ꯃꯔꯛꯇ ꯆꯥꯅꯤꯡꯉꯁꯨ ꯆꯥꯅꯤꯡꯗꯦ ꯑꯗꯤ
ꯆꯥꯕꯗꯣ ꯑꯦ ꯍꯥꯎꯗꯤ ꯍꯥꯎꯋꯦ ꯗꯣ ꯑꯗꯨ ꯒ꯭ꯔꯦꯞꯁꯀꯨꯝꯕꯁꯨ ꯆꯥꯅꯤꯡꯉꯦ ꯑꯗꯣ ꯑꯁ ꯇꯥꯡꯉꯦꯕ
ꯑꯩꯗꯤ ꯑꯁ ꯅꯍꯥꯟ ꯒ꯭ꯔꯦꯞ ꯌꯥꯝ ꯆꯥꯔꯝꯕꯅꯦ ꯋꯥꯟ ꯐꯤꯐꯇꯤ ꯄꯤꯕꯗꯣ
ꯀꯦꯖꯤ ꯗꯔꯣ?
ꯀꯦꯖꯤꯗꯔ ꯈꯪꯗꯦ ꯌꯣꯟꯂꯤꯗꯣ ꯇꯪꯈꯥꯏꯔ ꯈꯪꯗꯦ ꯋꯥꯟ ꯐꯤꯐꯇꯤ ꯍꯟꯗ꯭ꯔꯦꯠꯀꯤ ꯄꯤꯌꯨ ꯍꯥꯏꯔꯒꯥꯟꯅ ꯑꯃꯨꯛ ꯇꯥꯡꯕꯅꯤꯅ ꯋꯥꯟ ꯐꯤꯐꯇꯤꯒꯤ ꯄꯤꯔꯛꯑꯒꯦ ꯍꯥꯏꯔꯒ ꯄꯤꯔꯛꯄ ꯌꯦꯜꯂꯣ ꯄꯔꯄꯜ ꯅꯠꯇꯦ
ꯒ꯭ꯔꯤꯟ ꯃꯆꯨꯗ
ꯄ꯭ꯔꯦꯝꯅ ꯆꯨ ꯃꯆꯨ ꯅꯠꯇꯕ ꯑꯃꯗꯣ
ꯔꯦꯠꯇꯨꯔꯣ
ꯔꯦꯠ ꯔꯦꯠꯇꯤ ꯃꯥꯥꯟꯗꯦꯗ
ꯎꯝ ꯑꯁ ꯍꯣꯏ ꯍꯣꯏ ꯈꯪꯏ ꯎꯝ ꯎꯝ
ꯑꯗꯨꯗꯣ ꯑꯁ ꯃꯔꯨꯗꯤ ꯄꯥꯛꯅ ꯌꯥꯎꯗꯕꯅꯦꯕ
ꯎꯝ
ꯍꯥꯎꯕꯅꯦ ꯑꯗꯣ ꯒ꯭ꯔꯤꯟꯗꯒꯤ ꯍꯦꯟꯅ ꯍꯥꯎꯕꯅꯦ
ꯑꯥ ꯑꯗꯨꯒꯨꯝꯕ ꯆꯥꯕꯁꯨ ꯍꯛꯆꯥꯡ ꯐꯕꯅꯦ ꯈꯔꯗꯤ ꯃꯣꯏꯅ ꯍꯥꯔ ꯊꯝꯃꯗꯤ ꯈꯪꯗꯦ
ꯐꯖꯅ ꯄꯥꯟꯗꯔꯦꯗ ꯍꯟꯗꯛꯇꯤ
ꯍꯣꯏ ꯑꯩꯈꯣꯏ ꯑꯩꯈꯣꯏ ꯂꯝꯗꯗꯤ ꯆꯥꯅꯗꯕ ꯃꯥꯜꯂꯦꯀꯣ ꯍꯥꯏꯗꯤ ꯑꯗꯨꯒꯨꯝꯕ ꯍꯧꯕꯗꯣ
ꯅꯣꯏ ꯊꯥꯕ꯭ꯔꯣ?
ꯎꯝꯎꯨꯝ ꯍꯥꯏꯗꯤ ꯑꯩꯈꯣꯏ ꯂꯝꯗꯗꯤ ꯌꯥꯝ ꯌꯥꯝ ꯍꯧ ꯍꯧꯅꯤꯡꯗꯕ ꯃꯥꯜꯂꯦꯕꯣ ꯑꯁꯤ ꯑꯦꯄꯜꯒꯨꯝꯕꯁꯦ
ꯍꯧꯔꯁꯨ ꯄꯥꯟꯗꯦ ꯍꯥꯏꯌꯦ
ꯗꯨ ꯄꯥꯟꯗꯦ ꯍꯥꯏꯌꯦꯕ ꯑꯗꯨ ꯑꯥ ꯀꯩꯅꯣꯗ ꯀꯥꯁꯃꯤꯔꯒꯨꯝꯕꯗꯤ ꯌꯥꯝ ꯄꯜꯂꯦ ꯌꯝ ꯍꯧꯕꯅꯤꯅ
ꯃꯣꯏꯒꯤꯗꯤ ꯑꯁꯦꯡꯕꯒꯤ ꯍꯥꯎꯁꯨ ꯍꯥꯎꯋꯦ ꯍꯥꯏꯀꯣ
ꯀꯥꯁꯃꯤꯔ ꯑꯥ ꯀꯥꯁꯃꯤꯔꯗꯗꯤ ꯀꯦꯖꯤꯗ ꯂꯨꯄꯥ ꯇꯔꯥꯒꯨꯝꯕ ꯈꯛꯇ ꯄꯤꯌꯦ ꯍꯥꯏꯌꯦ
ꯎꯝ ꯃꯣꯏ ꯃꯐꯝ ꯑꯣꯏꯕꯒꯤꯅꯦ꯫ ꯑꯩꯗꯤ ꯃꯥꯒꯤ ꯄꯥꯝꯕꯤꯖꯦ ꯎꯗꯦ꯫ ꯍꯥꯥ
ꯌꯥꯝꯅꯁꯨ ꯌꯣꯟꯕꯒꯤ ꯍꯣꯡꯅ ꯀꯩꯅꯣ ꯇꯧꯕ ꯑꯣꯏꯔꯝꯅꯦ꯫
ꯁꯤꯗ ꯄꯨꯔꯛꯑꯗꯤ ꯑꯃꯨꯛꯀ ꯀꯩꯅꯣ ꯇꯧꯕꯒꯤ ꯃꯃꯜ ꯂꯥꯛꯄꯒꯤꯅꯦꯕ ꯑꯣꯏꯔꯅꯤ
ꯈꯪꯗꯦ ꯅꯣꯡ ꯆꯨꯒꯗꯕ ꯇꯥꯏꯞꯇ ꯇꯧꯔꯦ ꯅꯣꯡ ꯑꯃꯨꯛꯀ ꯃꯪꯉꯦ
ꯅꯣꯡ ꯆꯨꯔꯁꯦ ꯇꯨꯝꯕꯁꯨ ꯅꯨꯡꯉꯥꯏꯕꯅꯦꯍꯦ
ꯑꯦꯁ ꯅꯣꯡ ꯆꯨꯨꯔꯗꯤ ꯃꯄꯥꯟ ꯊꯣꯛꯄ ꯌꯥꯔꯔꯣꯏ ꯑꯩ ꯍꯧꯖꯤꯛ ꯃꯄꯥꯟ ꯊꯣꯛꯀꯅꯤ
ꯑꯁ ꯑꯩꯗꯤ ꯍꯣꯔꯦꯟ ꯊꯣꯛꯇꯣꯏꯅꯦ
ꯎꯝ ꯆꯨꯅꯤꯉꯥꯏꯗꯤ ꯃꯥꯟꯗꯦꯗ ꯍꯥꯏ ꯃꯊꯛꯇ ꯆꯨ ꯃꯝꯃꯒ ꯑꯃꯨꯛꯀ ꯉꯥꯜꯂꯦ ꯑꯃꯨꯛꯀ ꯃꯝꯃꯦ ꯑꯃꯨꯛꯀ ꯉꯥꯜꯂꯦ ꯇꯧꯋꯦ
ꯑꯣ ꯐꯤ ꯁꯨꯕꯝꯒ ꯈꯪꯗꯦ
ꯐꯤ ꯁꯨꯔꯗꯤ ꯑꯃꯨꯛꯀ ꯄꯨꯁꯤꯟꯒꯅꯤ ꯑꯃꯨꯛꯀ ꯂꯧ ꯊꯣꯛꯀꯅꯤ ꯍꯦꯍꯦ ꯑꯍꯦꯍꯦ ꯇꯧꯕꯅꯦ ꯌꯨꯝꯗꯁꯨ ꯑꯁ